ꯎꯝ ꯅꯣꯏ ꯎꯝ ꯇꯥꯏ ꯅꯣꯏ ꯍꯩꯅꯧꯗꯣ ꯑꯌꯥ ꯊꯨꯃꯟꯗ꯭ꯔꯣ
ꯑꯁ ꯃꯤ ꯑꯉꯥꯡꯁꯤꯡ ꯌꯥꯝ ꯂꯩꯕꯗꯨ ꯑꯈꯣꯏ ꯂꯩꯀꯥꯏꯒꯤ ꯑꯉꯥꯡꯅ ꯎꯝ ꯅꯨꯡꯇꯤꯒꯤ
ꯑꯉꯥꯡꯁꯤꯡꯁꯦ ꯍꯩ ꯍꯩ ꯌꯥꯝ ꯄꯥꯝꯕꯅꯦ ꯍꯥꯎꯔꯁꯨ ꯍꯥꯎꯗ꯭ꯔꯁꯨ ꯆꯥꯔꯁꯨ ꯆꯥꯗ꯭ꯔꯁꯨ ꯑꯗꯣ ꯃꯣꯏꯗꯣ ꯑꯗꯨꯝ ꯄꯥꯝꯕ ꯃꯥꯜꯂꯦ ꯆꯥꯕ ꯌꯥꯗ꯭ꯔꯁꯨꯀꯣ ꯃꯣꯏꯗꯣ ꯍꯦꯛꯑꯒ ꯀꯩꯅꯣ ꯃꯣꯏ ꯏꯟꯇꯔꯦꯁ ꯂꯩꯕ ꯃꯥꯜꯂꯦ ꯈꯪꯗꯦ ꯑꯥꯝ
ꯍꯧꯖꯤꯛ ꯏꯅꯦꯅ ꯄꯤꯕꯒꯤ
ꯅꯣꯏꯗꯤ ꯕꯖꯥꯔꯗꯒꯤ ꯂꯩꯕ꯭ꯔꯣ
ꯎꯝ ꯂꯩꯔꯒ ꯆꯥꯏ ꯎꯄꯥꯏ ꯂꯩꯇꯦ ꯅꯪ ꯇꯨꯝꯅꯤꯡꯕ ꯃꯥꯜꯂꯤꯗ
ꯑꯝ ꯅꯠꯇꯦ ꯉꯥꯜꯂꯤꯍꯦ
ꯄꯨꯨꯡ ꯀꯌꯥ ꯇꯨꯝꯒꯦ ꯅꯪ
ꯅꯤꯄꯥꯜ ꯑꯥ ꯃꯥꯄꯜ ꯃꯥꯄꯜ ꯃꯈꯥꯏ ꯇꯔꯥ
ꯊꯦꯡꯉꯤꯍꯦ ꯗ꯭ꯔꯃꯥꯒ ꯗ꯭ꯔꯃꯥꯒꯨꯝꯕ ꯌꯦꯡꯕ꯭ꯔꯣ
ꯍꯣꯏ ꯌꯦꯡꯉꯦ
ꯀꯩ ꯗ꯭ꯔꯃꯥꯔꯣ ꯆꯥꯏꯅꯤꯁ
ꯅꯠꯇꯦ ꯄꯥꯀꯤꯁꯇꯥꯅꯤꯒꯤ ꯌꯦꯡꯉꯤ
ꯁꯦꯁ ꯑꯩꯗꯤ ꯗ꯭ꯔꯃꯥ ꯌꯦꯡꯈ꯭ꯔꯗꯤꯀꯣ ꯑꯦꯗꯤꯛ ꯌꯥꯝ ꯆꯨꯑꯦꯕ ꯁꯛꯇꯤ ꯌꯥꯔꯔꯣꯏ ꯑꯩꯗꯤ
ꯍꯨꯝ ꯍꯨꯝ ꯍꯨꯝ
ꯑꯗꯨꯒꯤ ꯑꯩ ꯌꯦꯡ ꯗ꯭ꯔꯃꯥꯒꯨꯝꯕ ꯌꯦꯡꯕ ꯇꯣꯛꯈ꯭ꯔꯦ ꯑꯗꯨꯝ ꯌꯦꯡꯉꯦꯕ ꯑꯩ ꯋꯥꯊꯤ ꯈꯣꯟꯊꯤ ꯈꯣꯟꯊꯤ ꯆꯥꯔ ꯂꯩꯒꯗꯝꯅꯤ
ꯍꯨꯝ ꯍꯨꯝ ꯎꯝ ꯅꯣꯡꯃꯗ ꯏꯄꯤꯁꯣꯠ ꯑꯃ ꯑꯅꯤꯈꯛꯄ ꯌꯦꯡꯉꯣ
ꯑꯩꯗꯣ ꯌꯦꯡꯒ꯭ꯔꯗꯤ ꯌꯦꯡꯉꯗꯤ ꯑꯗꯨꯝ ꯌꯦꯡꯅꯤꯡꯕꯗꯣ ꯈꯪꯕ꯭ꯔꯥ ꯃꯊꯪ ꯀꯃꯥꯏꯅ ꯇꯧꯕ꯭ꯔꯥ ꯑꯗꯨꯝ ꯌꯦꯡꯅꯤꯡꯕꯗꯨ ꯇꯧꯋꯦꯕ ꯈꯪꯕ꯭ꯔꯥ ꯅꯨꯡꯗꯥꯡꯁꯦ ꯇꯨꯝꯗꯕꯤꯗ ꯌꯦꯡꯉ ꯂꯩꯔꯝꯒꯗꯣꯢꯅꯦ ꯄꯨꯡ ꯌꯦꯡꯉꯒ ꯑꯥ ꯌꯧꯔꯝꯕꯩ ꯁꯨ ꯌꯥꯎꯕꯅꯦ
ꯌꯥꯢ
ꯑꯗꯣ ꯇꯨꯝꯕ ꯌꯥ ꯗꯦ ꯑꯩꯗꯤ ꯑꯗꯨꯝꯃꯥꯢ ꯌꯦꯡꯈ꯭ꯔꯗꯤ ꯌꯦꯡꯅꯤꯡꯕꯒꯤꯀꯣ ꯇꯨꯝꯕ ꯌꯥꯗꯦ
ꯎꯝ
ꯈꯪꯗꯦ
ꯑꯩ ꯄꯣ ꯑꯃ ꯑꯅꯤ ꯑꯍꯨꯝ ꯇꯨꯝ ꯌꯦꯡꯉꯒ ꯊꯣꯛꯑꯦ
ꯎꯝ ꯍꯝ ꯑ ꯅꯣꯏꯗꯤ ꯑꯗꯨꯝ ꯍꯩꯌꯦꯅ ꯑꯩꯗꯤ ꯍꯩꯇꯕꯗꯣ ꯑꯗꯨꯝ
ꯑꯗꯨꯃꯥꯏ ꯇꯧꯋꯦꯕ ꯏꯃꯥꯅ ꯁꯥꯎꯗꯣꯏꯅꯦ
ꯑꯩ ꯉꯁꯥꯏ ꯍꯥꯏꯈ꯭ꯔꯕꯗꯣ ꯅꯪ ꯍꯪꯔꯕꯣ ꯍꯪꯗ꯭ꯔꯤ
ꯑꯥ ꯍꯪꯗ꯭ꯔꯤ ꯌꯦ ꯍꯪꯗ꯭ꯔꯤ ꯍꯪꯗ꯭ꯔꯤ ꯎꯝ ꯇꯞꯅ ꯇꯧꯁꯤ ꯃꯥꯁꯨ ꯑꯃꯗꯤ ꯁꯥ ꯀꯅꯥꯒꯤꯅꯣ ꯑꯃ ꯊꯥꯔꯤꯌꯦꯗꯤ ꯍꯥꯏꯈꯤꯕꯅꯦ
ꯑꯣ ꯐꯤꯁꯨ ꯁꯥꯕ꯭ꯔꯥ ꯃꯥꯗꯤ
ꯍꯝ ꯍꯥ ꯅꯠꯇꯦ ꯐꯤ ꯁꯥꯕꯗꯤ ꯇꯧꯗꯕꯅꯦ ꯏꯅꯦꯗꯤ ꯇꯧꯕꯅꯦ ꯏꯅꯦꯅ ꯁꯥꯕ ꯃꯥꯅ ꯁꯦꯝ ꯁꯥꯕ
ꯎꯝ
ꯎꯝ ꯑꯗꯨ ꯑ ꯑ ꯃꯥ ꯌꯨꯝꯗ ꯑꯗꯨꯝ ꯂꯩꯕ꯭ꯔꯣ
ꯌꯨꯝꯗ ꯂꯩꯕꯅꯦ ꯎꯝ ꯊꯕꯛꯇꯤ ꯆꯠꯂꯝꯒ ꯑꯣ ꯃꯥꯏ ꯑꯈꯣꯏ ꯂꯥꯞꯅꯕꯒꯤ ꯀꯔꯤ
ꯕꯖꯥꯔ ꯂꯥꯛꯄ ꯀꯥꯟꯗꯁꯨ ꯄꯥꯛ ꯗꯦꯗ
ꯕꯖꯥꯔ ꯑꯃ ꯇ꯭ꯌꯨꯁꯗꯦꯗ ꯊꯣꯛꯄꯅꯦ ꯃꯥ ꯀ꯭ꯂꯤꯅꯤꯛꯇ ꯊꯕꯛ ꯇꯧꯕꯅꯦ ꯗꯦꯟꯇꯦꯜ ꯀ꯭ꯂꯤꯅꯤꯛꯇꯣ ꯇ꯭ꯌꯨꯁꯗꯦ ꯋꯦꯗꯅꯁꯗꯦ ꯊꯣꯛꯄꯅꯦ
ꯑꯣꯔꯝꯕ ꯑꯣ ꯕꯖꯥꯔꯗꯔꯣ
ꯎꯝ ꯕꯖꯥꯔꯒꯤ ꯕꯖꯥꯔ ꯃꯅꯨꯡꯗ ꯗꯦꯟꯇꯦꯜ ꯀ꯭ꯂꯤꯅꯤꯛ ꯑꯃ ꯂꯩꯕꯗꯣ
ꯍꯣꯏ ꯍꯣꯏ ꯈꯪꯉꯦ ꯗꯨꯗ ꯊꯕꯛ ꯇꯧꯕ꯭ꯔꯣ
ꯑꯥ
ꯌꯥꯝ ꯐꯩꯅꯦ ꯑꯗꯨꯗꯤ
ꯎꯝ ꯍꯞꯇꯥꯗ ꯅꯣꯃꯥ ꯑꯥ ꯅꯣꯝ ꯑꯣꯡꯂꯤ ꯋꯥꯟ ꯅꯣꯡꯃ ꯈꯠꯇꯅꯦ
ꯑꯁ ꯌꯥꯝ ꯅꯨꯡꯉꯥꯏꯅꯦ ꯑꯗꯨꯗꯤ
ꯎꯝ ꯅꯨꯡꯉꯥꯏ
ꯁꯦꯂꯔꯤꯗꯤ ꯀꯃꯥꯏꯟ ꯇꯧꯕ ꯖꯥꯂꯥ
ꯈꯪꯗꯦ ꯃꯥ ꯃꯆꯦꯅꯦꯕ ꯃꯥ ꯗꯣꯛꯇꯔꯗꯣ ꯂꯤꯁꯤꯡ ꯑꯍꯨꯝ ꯄꯤꯕ ꯂꯩꯌꯦ ꯂꯤꯁꯤꯡ ꯑꯅꯤ ꯄꯤꯕ ꯂꯤꯁꯤꯡ ꯀꯌꯥ ꯀꯌꯥꯅꯣ ꯂꯤꯁꯤꯡ ꯑꯍꯨꯝ ꯃꯔꯤ ꯑꯗꯨꯝ ꯄꯤꯕ ꯃꯥꯜꯂꯦ
ꯑꯣ ꯌꯥꯝ ꯅꯨꯡꯉꯥꯏꯌꯦ ꯑꯗꯨꯗꯤ
ꯑꯩ ꯅꯣꯡꯃ ꯆꯠ ꯆꯠꯂꯦ ꯃꯥ ꯂꯨꯍꯣꯡꯕꯩ ꯆꯠ ꯄ ꯂꯩꯕꯀꯣ ꯃꯥꯗꯣ ꯑꯩ ꯆꯠꯇ꯭ꯔꯕ ꯑꯩ ꯑꯩꯕꯨ ꯆꯠꯄꯤꯌꯣ ꯍꯥꯏꯕ ꯑꯩ ꯆꯠꯂꯦ ꯑꯗꯨꯝ ꯑꯩꯉ ꯑꯩꯒꯤ ꯇꯤꯞꯁꯀ ꯄꯤꯔꯛꯏꯅꯤꯅꯦ ꯑꯗꯨ ꯗꯣꯛꯇꯔꯗ ꯄꯤꯒꯅꯨ ꯍꯥꯏꯔ ꯌꯥꯗꯦ
ꯑꯣ
ꯍꯥ ꯑꯗꯨꯝ ꯌꯥꯝ ꯋꯥꯕꯗꯤ ꯅꯠꯇꯦꯗ ꯄꯦꯁꯦꯟ ꯌꯥꯝꯃꯗꯤ ꯑꯗꯨꯝ ꯋꯥ ꯂꯦꯞꯄꯒ ꯂꯩꯕꯅꯤꯅꯀꯣ ꯋꯥ ꯌꯥ ꯋꯥꯕꯁꯨ ꯌꯥꯎꯋꯤ
ꯔꯤꯁꯤꯞꯁꯟꯗ ꯂꯩꯕ꯭ꯔꯣ
ꯑꯥ ꯑꯗꯨꯢꯁ ꯔꯤꯁꯤꯞꯁꯟꯗꯁꯨ ꯑꯗꯨꯝ ꯐꯝꯃꯦ ꯑꯗꯨꯒ ꯗꯣꯛꯇꯔꯒꯤ ꯃꯇꯦꯡ ꯄꯥꯡꯕꯁꯨꯀꯣ ꯃꯥꯖꯨ ꯌꯥꯎꯕꯅꯦ ꯔꯤꯁꯤꯞꯁꯟꯗꯤ ꯊꯣꯢꯗꯣꯛꯅ ꯊꯕꯛ ꯌꯥꯝꯅ ꯂꯩꯗꯕꯅꯤꯗ
ꯎꯝ
ꯈꯪꯗꯦ ꯀꯃꯥꯏꯟ ꯇꯧꯗꯨꯢꯅꯣ ꯃꯥ ꯕꯣꯏ ꯀꯩꯅꯣ ꯇꯧꯒꯅꯤ ꯍꯥꯏꯕꯅꯦ ꯌꯨꯝ ꯍꯣꯡꯗꯣꯛꯀꯅꯤꯗꯤ ꯍꯥꯏꯕꯅꯦ ꯃꯤ ꯔꯤꯁꯤꯞꯁꯟꯒꯤ ꯃꯤ ꯀꯧꯗꯧ ꯃꯥꯜꯂꯦ
ꯅꯪ ꯑꯣꯏꯅ ꯇꯧꯒꯦ ꯍꯥꯏꯔꯣ
ꯍꯣꯏ ꯇꯧꯒꯦ ꯍꯥꯏꯕ ꯇꯥꯔꯦ ꯑꯗꯣ ꯑꯩꯗꯤ ꯀꯩꯅꯣꯁꯨ ꯍꯥꯢ ꯄꯥꯏꯕ ꯍꯩꯇꯦ ꯔꯦꯞꯁꯤꯁꯟ ꯑꯣꯏꯔꯗꯤ ꯃꯣꯢ ꯀꯝꯄ꯭ꯌꯨꯇꯔ ꯍꯩꯕ ꯃꯤ ꯄꯥꯝꯃꯝꯒꯅꯤ
ꯑꯨ
ꯍꯣꯏ ꯀꯝꯄ꯭ꯌꯨꯇꯔ ꯇꯥ ꯇꯝꯃꯦ ꯑꯗꯨ ꯑꯣꯏꯔꯁꯨ ꯑꯩꯈꯣꯏ ꯈꯨꯠꯇ ꯂꯩꯇꯕꯅꯤꯅꯀꯣ ꯍꯩꯇꯦ ꯇꯣꯞ ꯂꯩꯔꯥꯗꯤ ꯑꯗꯨꯝ ꯃꯦꯠꯂꯒ ꯍꯩꯒꯗꯕꯗꯣ ꯑꯈꯣꯏꯗꯤ ꯃꯤꯅ ꯇꯥꯛꯑꯒ ꯍꯦꯛꯇ ꯈꯪꯗꯦꯕ
ꯎꯝ
ꯈꯪꯕꯗꯣ ꯌꯥꯝ ꯎꯝ ꯀꯨꯏꯅ ꯂꯧꯋꯦꯕ
ꯎꯝ
ꯇꯥꯛꯄꯗꯣ ꯍꯦꯛꯇ ꯊꯨꯅ ꯈꯪꯖꯤꯟꯕꯗꯣ ꯍꯩꯇꯕ
ꯑꯁ ꯀꯥꯟꯅꯗꯦ ꯑꯥ ꯐꯤꯗꯣ ꯐꯖꯟꯅ ꯁꯥꯂꯣ ꯌꯨꯝ ꯄꯥꯟꯕ ꯀꯥꯟꯗ ꯌꯥꯝ ꯄꯨꯔꯤꯉꯥꯏ
ꯑꯗꯨ ꯐꯤ ꯁꯥꯕꯖꯨ ꯌꯥꯝ ꯋꯥꯕꯅꯤꯍꯦ ꯌꯨꯝꯒꯤ ꯊ ꯑꯗꯣ ꯌꯨꯝꯒꯤ ꯊꯕꯛꯁꯨ ꯐꯖꯟꯅ ꯇꯧꯕ ꯉꯝꯗꯦ ꯌꯨꯝꯗꯤ ꯃꯣꯠꯄꯅꯦꯀꯣ ꯐꯤ ꯁꯥꯕ ꯃꯤ ꯐꯤ ꯁꯥꯕ ꯌꯨꯝ ꯃꯣꯠꯄꯅꯦ ꯌꯦꯡꯉꯣ
ꯍꯥꯏꯗꯤ ꯐꯤꯗꯣ ꯑꯗꯨꯝ ꯁꯥꯕꯅꯤꯅ ꯍꯧꯒꯠꯅꯤꯡꯉꯥꯏꯖꯨ ꯊꯕꯛ ꯗꯣ ꯑꯥ ꯀꯩꯍꯥꯏꯁꯤꯔꯥ ꯆꯥꯡ ꯅꯥꯏꯅ ꯇꯧꯗꯕꯅꯤꯅ ꯑꯣ ꯋꯥꯕꯅꯦ ꯌꯨꯝ ꯃꯅꯥꯛꯁꯨ ꯌꯥꯝ ꯃꯣꯠꯄꯅꯦ ꯌꯦꯡ ꯑꯩꯅ ꯐꯤ ꯁꯥꯕ ꯍꯧꯔꯕ ꯏꯃꯥꯅ ꯉꯥꯡꯔꯛꯑꯅꯤ ꯌꯨꯝ ꯃꯣꯠꯄꯒꯤ ꯐꯤꯗꯇ ꯇꯧꯒꯅꯨꯅꯦ
ꯌꯨꯝ ꯃꯄꯥꯟ ꯊꯣꯛꯂꯛ ꯌꯦꯡꯉꯣ ꯌꯨꯝ ꯃꯥꯟꯗ꯭ꯔꯦꯒꯗ ꯉꯥꯡꯔꯛꯑꯅꯤ ꯋꯥꯢ ꯁꯤꯠꯄꯒꯖꯦ ꯁꯪꯗꯕꯅꯦ ꯁꯦꯡꯕ ꯑꯩꯗꯤ ꯃꯇꯥꯡ ꯃꯇꯥꯡꯗꯀꯣ ꯐꯤ ꯁꯥꯔꯒ ꯂꯣꯏꯁꯤꯟ ꯐꯔꯛ ꯇꯥꯕꯗꯣ ꯂꯦꯞ ꯂꯦꯞꯈꯠꯅꯤꯡꯉꯥꯏ ꯐꯔꯛ ꯇꯥꯕ ꯃꯇꯥꯡ ꯌꯥꯎꯋꯤꯗꯅ
ꯎꯝ
ꯑꯗꯣ ꯑꯩ ꯑꯉꯥꯡꯁꯦ ꯍꯥꯟꯅ ꯂꯥꯛꯒꯅꯤꯕ ꯇꯨꯏꯁꯟꯗꯣ ꯇꯝꯍꯜꯂꯦ ꯃꯣꯏꯗ ꯄꯥꯍꯟꯒꯅꯤ ꯑꯩ ꯁꯥꯕ ꯑꯩꯒꯤ ꯎꯝ ꯂꯣꯏꯗ꯭ꯔꯤ ꯐꯥꯎ ꯗꯨꯝ ꯇꯧꯔ ꯇꯧꯕꯅꯦ ꯑꯩꯗꯤ
ꯂꯣꯏꯁꯤꯟꯕ ꯌꯥꯗꯕꯒꯤ ꯑꯗꯨꯝ ꯇꯥꯎꯕꯅꯦ ꯑꯗ ꯂꯣꯏꯔ ꯗꯤ ꯑꯃꯨꯛꯀ ꯑꯥ ꯃꯄꯥꯟꯗ ꯂꯣꯏꯅ ꯀꯥꯎꯊꯣꯛꯑꯒ ꯑꯃꯨꯛ ꯄꯥꯕ
ꯅꯪ ꯑꯗꯨꯗꯤ ꯑꯝ ꯇꯨꯏꯁꯟ ꯑꯃꯨꯛ ꯂꯧꯗꯣꯏꯔꯥ ꯂꯥꯛꯑꯒ ꯁꯪ ꯁꯪꯒꯗꯧ ꯃꯥꯟꯗ꯭ꯔꯦꯔ
ꯎꯝꯍꯝ ꯑꯩ ꯂꯣꯔꯔꯣꯏꯒꯦꯗ ꯋꯥꯔꯦ ꯇꯥꯏꯌꯦꯕ
ꯎꯝ
ꯑꯩꯗꯤ ꯃꯨꯝ ꯀꯩꯅꯣꯁꯨ ꯄꯤꯗꯗꯕ ꯃꯣꯏ ꯄꯤꯗ꯭ꯔꯤꯌꯦ ꯊꯥ ꯑꯅꯤ ꯑꯍꯨꯝ ꯂꯩꯔꯤꯌꯦ ꯄꯤꯔꯛꯇ꯭ꯔꯤ ꯌꯦ ꯑꯩꯅ ꯏꯃꯥꯗ ꯅꯤꯕꯤꯌꯣ ꯍꯥꯏꯕꯅꯦ ꯗꯨꯒ
ꯃꯤꯒꯤꯗꯤ ꯂꯩꯗ꯭ꯔꯦꯗ ꯄꯤꯅꯤꯡꯉꯥꯏ
ꯑꯩ ꯑꯩꯒꯤ ꯃꯤ ꯑꯃ ꯃꯤ ꯑꯃ ꯑꯅꯤ ꯑꯅꯤ ꯌꯥꯎꯔꯤ ꯑꯃꯗꯤ ꯄꯤꯈ꯭ꯔꯦ ꯍꯥꯏ ꯑꯅꯤ ꯃꯤ ꯑꯅꯤ ꯋꯥꯠꯂꯤ ꯑꯗꯨ ꯊꯥ ꯑꯅꯤ ꯃꯤ ꯑꯃꯗꯤ ꯊꯥ ꯑꯅꯤꯅꯦ ꯑꯗꯨꯒ ꯑꯃꯅ ꯊꯥ ꯑꯃ ꯑꯗꯨ ꯃꯣꯏ ꯑꯩꯅ ꯄꯤꯌꯣ ꯍꯥꯏꯕ ꯆꯥꯡꯗ ꯄꯤꯗꯦꯕ ꯈꯪꯕ꯭ꯔꯥ
ꯎꯝ
ꯃꯣꯏꯅ ꯑꯄꯥꯝꯕꯗ ꯑꯗꯨꯝ ꯄꯤꯕ ꯑꯩ ꯋꯥ ꯉꯥꯡꯕ ꯍꯩꯇꯕ ꯀꯟꯅ ꯉꯥꯡꯕ ꯍꯩꯇꯕꯗꯨ ꯑꯩ ꯆꯤꯟꯗꯗꯤ ꯌꯥꯔꯣꯏ ꯍꯥꯏꯒꯦ ꯇꯧꯕꯅꯤ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯍꯣꯏꯗ ꯂꯣꯏ ꯂꯣꯏꯁꯤꯜꯂꯅꯤ
ꯎꯝ
ꯌꯥꯗꯦꯕ ꯑꯈꯣꯏꯗꯨ ꯑꯥ ꯑꯗꯨꯒ ꯃꯤꯅ ꯎꯝ ꯎꯝ ꯃꯃꯥ ꯃꯣꯏ ꯃꯃꯥꯡꯗꯗꯤ ꯍꯥꯏꯕ ꯉꯝꯗ꯭ꯔꯤ ꯃꯣꯏꯅ ꯍꯥꯏꯔꯗꯤ ꯉꯥ ꯉꯥ ꯉꯥꯡꯕ ꯉꯝꯗꯕꯅꯤꯅ ꯄꯤꯔꯛꯑꯗꯤ ꯑꯁ ꯃꯣꯏꯗꯣ ꯑꯗꯨꯃꯥꯏ ꯄꯤꯔꯛꯇꯦꯅ ꯑꯃꯨꯛꯀꯥ ꯁꯥꯎꯅꯤꯡꯒꯅꯤ ꯈꯪꯉꯦ
ꯑꯁ ꯑꯩꯈꯣꯏꯗꯁꯨ ꯐꯤꯛꯁ ꯂꯩꯔꯗꯤ ꯐꯒꯥꯗꯧꯕꯀꯣ
ꯑꯥ ꯅꯪꯅ ꯍꯥꯏꯕ ꯆꯥꯡꯗ ꯄꯤꯔꯝꯒꯅꯤꯅ ꯅꯣꯏ ꯑꯉꯥꯡꯁꯤꯡꯗꯤ ꯑꯌꯥꯝꯕꯅ
ꯉꯦ ꯗꯨꯃꯥꯏꯟ ꯇꯧꯗꯦ
ꯈꯪꯗ꯭ꯔꯦꯅꯦ ꯑꯈꯣꯏ ꯂꯩꯀꯥꯏꯒꯤ ꯀꯩꯅꯣꯗꯣ ꯑꯥ ꯃꯅꯤ ꯍꯥꯟꯅ ꯆꯧꯀꯤꯗꯞ ꯄꯨꯔꯝꯕꯗꯣ ꯑꯗꯨ ꯅꯨꯄꯤꯗꯣ ꯃꯥꯗꯤ ꯃꯆꯤꯟ ꯌꯥꯝ ꯍꯩꯅ ꯑꯗ ꯃꯥꯅ ꯍꯥꯏꯔꯤꯅꯦ ꯈꯪꯕ꯭ꯔꯥ
ꯑꯩ ꯑꯩꯒꯤꯗꯤ ꯑꯥ ꯆꯥꯝꯃꯉꯥ ꯄꯤꯕꯗꯤ ꯃꯤꯗꯤ ꯂꯩꯇꯦ ꯆꯥꯇ꯭ꯔꯨꯀꯥ ꯆꯥꯇ꯭ꯔꯦꯠ ꯄꯤ
ꯑꯗꯣ ꯃꯥꯗꯣ ꯑꯩꯅ ꯄꯤꯅꯤꯡꯕ ꯗꯨꯗ ꯄꯤꯅꯤꯀꯣ ꯅꯪ ꯍꯦꯠ ꯍꯥꯏꯕꯁꯨ ꯌꯥꯗꯦꯀꯣ
ꯑꯦꯍꯦ ꯑꯗꯨ ꯅꯨꯄꯤꯁꯨ ꯍꯩꯃꯟꯈ꯭ꯔꯦ
ꯑꯗꯨꯃꯥꯏꯟ ꯇꯧꯕꯅꯦ
ꯇꯜꯂꯦ
ꯁꯤꯡꯃꯟꯗꯅꯒꯣ ꯂꯩꯔꯁꯨ ꯂꯩꯇꯕꯒꯨꯝ ꯈꯪꯗꯦꯗ
ꯑꯁ ꯃꯣꯏꯗꯤ ꯂꯩꯕꯅꯤꯅ ꯉꯥꯁꯨ ꯌꯥꯝ ꯂꯦ
ꯍꯣꯢꯃꯦ
ꯄꯥꯎꯁꯨ ꯌꯥꯝ ꯀꯜꯂꯦ
ꯑꯗꯨꯒ
ꯃꯤ ꯊꯣꯛꯅꯤꯡꯗꯕꯒꯤꯅꯤ
ꯍꯣꯏ ꯌꯥꯗꯦ ꯈꯣꯠꯇꯦ ꯍꯥꯏꯕꯔꯞ ꯍꯥꯏꯔꯛꯄ ꯌꯥꯏꯗ ꯑꯩꯅ ꯄꯤꯕ ꯗꯨꯝ ꯂꯧ ꯅꯪꯁꯨ ꯂꯧꯕꯤꯒ ꯗꯕꯅꯦ ꯑꯗꯨꯝ ꯄꯤꯕꯅꯦ ꯃꯥꯅ ꯄꯤꯅꯤꯡꯕ ꯆꯥꯡꯗ ꯄꯤꯒꯅꯤ ꯗꯨꯗꯤ ꯑꯩꯁꯨ ꯇꯟꯕ ꯃꯣꯏꯅ ꯍꯥꯏꯔꯕꯅꯤꯅ ꯑꯩꯈꯣꯏ ꯑꯩꯈꯣꯏ ꯍꯥꯏꯅꯤꯡꯉꯩ ꯈꯨꯝꯅꯤꯡꯉꯩ ꯂꯩꯗꯕꯅꯦ ꯃꯣꯏꯅ ꯉꯥꯊꯣꯛꯑꯗꯤ
ꯎꯝ
ꯏꯃꯥꯏ ꯇꯧꯕꯅꯦ ꯉꯥꯡꯊꯣꯛꯄ ꯌꯥ ꯉꯝ ꯀꯩ ꯍꯥꯏꯁꯤꯔꯥ ꯃꯣꯏꯅ ꯂꯣꯏꯅ ꯍꯥꯏ ꯍꯥꯏꯕꯗꯣ ꯑꯈꯣꯏ ꯉꯥꯡꯅꯤꯡꯉꯥꯏ ꯑꯃꯨꯛꯀꯥ ꯂꯩꯇꯕꯗꯣ ꯋꯥ ꯉꯥꯡꯅꯤꯡꯉꯥꯏ
ꯑꯗꯨꯅꯦ ꯑꯗꯨꯅꯦ ꯀꯤꯕꯨ ꯀꯤꯌꯦ꯫
ꯑꯁ ꯑꯁ ꯑꯁꯦꯡꯕ ꯃꯣꯏꯗꯣ ꯋꯥꯔꯤ ꯀꯩꯅꯣ ꯑꯔꯣꯟꯕ ꯋꯥꯔꯤ ꯂꯩꯗꯅ ꯄꯪꯉꯥꯡꯗ ꯉꯥꯡꯒꯅꯨꯀꯣ ꯑꯁ ꯌꯥꯝ ꯍꯩꯕꯅꯦ꯫ ꯆꯥ ꯖꯥ ꯉꯥꯡ
ꯖꯥꯠꯖꯥꯠ ꯉꯥꯡꯔ ꯎꯝ
ꯑꯗꯨꯒ ꯀꯣꯏꯁꯟꯁꯨ ꯍꯪꯒꯟꯕꯅꯦꯀꯣ ꯎꯝ ꯑꯈꯣꯏ
ꯃꯥꯅꯦ ꯃꯥꯅꯦ
ꯈꯪꯗꯦ
ꯃꯥꯒꯤ ꯋꯥꯔꯤ ꯖꯥꯖꯥꯠ ꯂꯩꯌꯦ꯫
ꯂꯩꯔꯝꯅꯤ꯫ ꯃꯤꯉꯣꯟꯗ ꯍꯥꯏꯕꯅ ꯑꯃꯥ ꯑꯩꯉꯣꯟꯗ ꯍꯥꯏꯕꯅ ꯑꯃꯥ ꯇꯧꯋꯤꯀꯣ꯫
ꯎꯝ ꯑꯗꯨꯃꯥꯏꯟ ꯇꯧꯋꯦ ꯍꯣꯏ꯫
ꯎꯝ
ꯃꯒꯨꯟ ꯂꯩꯇꯦ ꯑꯗꯨꯃꯥꯏꯟ ꯇꯧꯕ ꯃꯤ ꯀꯔꯤꯔ ꯀꯥꯟꯅꯗ ꯃꯤ ꯑꯇꯣꯞꯄꯒꯤ ꯌꯨꯝꯒꯤ ꯋꯥꯔꯤ ꯁꯥꯟꯅꯔ
ꯑꯗꯨꯅꯦ ꯋꯥ ꯋꯥ ꯉꯥꯡꯕ ꯍꯥꯏꯕ ꯃꯟꯕꯁꯨ ꯃꯤꯅ ꯎꯠꯁꯤꯇꯕꯅꯦ꯫
ꯑꯗꯨ ꯈꯛ ꯅꯠꯇꯦ ꯅꯣꯏ ꯂꯩꯀꯥꯏꯒꯤ ꯑꯥ ꯅꯣꯏ ꯌꯨꯝꯒꯤ ꯃꯊꯛꯇ ꯄꯤꯔꯁꯨ ꯑꯣ ꯑꯗꯨꯁꯨ
ꯑꯗꯨꯁꯨꯅꯦ ꯍꯣꯏ ꯑꯩꯉꯣꯟꯗꯒꯁꯦ ꯁꯦ ꯖꯥ ꯖꯥ ꯍꯪꯉꯨꯅꯦ ꯑꯩꯅ ꯈꯪꯗꯦ ꯈꯪꯗꯦ ꯍꯥꯏꯕꯒꯤ ꯅꯆꯤꯟ ꯇꯤꯒꯅꯨ ꯀꯔꯤ ꯈꯪꯗꯕꯒꯩ ꯍꯪꯕꯅꯦ ꯅꯣꯏꯗꯁꯨ ꯍꯪꯉꯝꯒꯅꯦ ꯑꯩꯒꯤ ꯃꯇꯥꯡꯗꯁꯨ ꯍꯪꯉꯝꯅꯤ ꯎꯝ
ꯁꯤꯁ ꯎꯝ ꯑꯥ ꯅꯪꯒꯤ ꯃꯇꯥꯡꯗꯤ ꯍꯪꯔꯛꯇꯦ ꯑꯩꯒꯨ ꯑꯩ ꯑꯩꯒꯤ ꯃꯇꯥꯡꯗꯁꯨ ꯑꯗꯨꯝ ꯗꯦꯔꯦꯛ ꯇꯨꯝ ꯍꯪꯉꯤꯅꯦ ꯃꯥ
ꯑꯥ